ꯑꯣ ꯇꯥꯕ꯭ꯔꯣ
ꯍꯣꯏ ꯑꯩꯈꯣꯏ ꯃꯅꯤꯡꯗ ꯂꯥꯡꯕꯁꯤꯡꯁꯦ ꯂꯥꯡꯒꯅꯨ ꯑꯩ ꯍꯧꯖꯤꯛ ꯐꯣꯟ ꯇꯧꯔꯒ ꯄꯩꯁꯥ ꯇꯥꯂꯤꯕꯅꯤ ꯍꯥꯏꯔꯤꯕꯅꯤ
ꯍꯣ ꯌꯦꯡꯕ꯭ꯔꯥ
ꯣꯜꯁꯨ ꯌꯥꯌꯦꯒ ꯂꯩ
ꯑꯣ
ꯀꯣꯜꯁꯨ ꯌꯦꯡꯉꯦ ꯍꯧꯖꯤꯛ ꯀꯣꯜꯁꯨ ꯇꯧꯋꯦ
ꯎꯝ ꯁꯤꯡꯖꯗ ꯌꯦꯡꯕꯤꯒꯦ ꯑꯣꯏꯔꯝꯅꯤ ꯅ ꯅ ꯍꯥꯏꯗꯤ
ꯍꯥꯥ ꯇꯤꯚꯗ ꯅꯠꯇ ꯑ ꯐꯣꯟ ꯐꯣꯟ ꯑꯃꯗ ꯌꯦꯡꯕꯀꯣ
ꯑꯩꯁꯨ ꯌꯦꯡꯃꯤꯅꯦ ꯍꯧꯖꯤꯛ ꯑꯩꯒꯤꯗꯣ ꯐꯣꯔ ꯖꯤ ꯇꯥꯈ꯭ꯔꯕ ꯑꯃꯨꯛ ꯑꯗ ꯃ ꯏꯟꯇꯔꯅꯦꯠ ꯌꯥꯝ ꯌꯥꯝ ꯆꯥꯕꯒꯤ ꯐꯣꯔ ꯖꯤ ꯐꯣꯔ ꯖꯤ ꯇꯥꯕꯒꯤ ꯇꯣꯛꯈꯤꯕꯅꯦ ꯍꯧꯖꯤꯛ
ꯎꯝ ꯎꯝ ꯁꯦ ꯈꯔꯗꯤ ꯆꯠꯂꯝꯝꯒꯗꯧ ꯃꯥꯜꯂꯦ ꯑꯩ ꯈꯟꯕꯗ ꯆꯞꯇ꯭ꯔꯣ ꯌꯦꯡꯂꯤꯉꯩꯗ ꯌꯦꯡꯂꯤꯉꯩꯗ ꯈꯔ ꯆꯞꯇ꯭ꯔꯣ
ꯆꯞꯄ ꯍꯥꯏꯗꯤ ꯏꯟꯇꯔꯅꯦꯠ ꯔꯥ
ꯑꯍꯣꯏꯍꯣꯏ ꯃꯔꯛꯇꯨꯒꯨꯝꯕ ꯈꯔ ꯏꯁꯂꯣ ꯆꯠꯂꯛꯄꯒꯤ ꯎꯝ ꯎꯝ
ꯍꯣꯏꯖꯤ ꯇꯥꯈ꯭ꯔꯕ ꯑꯩꯒꯤꯗꯣ ꯍꯧꯖꯤꯛ ꯐꯥꯎ ꯑꯗꯨꯝ ꯇꯥꯔꯔꯦ
ꯋꯥꯏꯐꯥꯏꯅꯤ ꯑꯗꯨ ꯋꯥꯏ ꯐꯥꯏꯁꯨ ꯑꯗꯨꯝ ꯈꯔꯗꯤ ꯀꯔꯟ ꯇꯥꯔꯤꯅ
ꯑꯝ
ꯆꯖꯥꯈꯔꯦꯠ ꯁ ꯐꯥꯝꯃ ꯂꯩ ꯅꯣꯏꯗ
ꯆꯥꯛ ꯆꯥꯔꯦꯗꯈꯣꯏꯁꯨ ꯀꯣꯏ ꯔꯦꯗ ꯆꯥꯕ
ꯇꯨꯝꯃꯗꯤ ꯄꯨꯡ ꯀꯌꯥ ꯀꯨ ꯌꯥꯗꯣꯏ ꯇꯨꯝꯃꯦ ꯍꯥꯏꯔꯤ ꯀꯥ
꯭ꯔꯣ ꯭ꯔꯣ ꯇꯨ ꯊꯥꯔꯇꯤꯗꯤ ꯌꯦꯡꯗꯦꯗ ꯑꯗꯨ ꯑꯣꯏꯔꯁꯨ ꯇꯦꯟ ꯊꯥꯔꯇꯤꯒꯤꯗꯤ ꯑꯗꯨꯝ ꯌꯦꯡꯉꯦ ꯑꯗꯨ ꯑꯣꯏꯔꯁꯨ ꯂꯣꯏꯁꯂꯦꯗ ꯑꯃꯒꯨꯝꯕꯗ ꯑꯗꯨꯝ ꯇꯥ ꯍꯥꯏꯅ ꯑꯗꯨꯗꯤ ꯇꯨꯝꯕꯗꯣ ꯌꯥꯝ ꯊꯦꯡꯅ ꯇꯨꯝꯃꯦꯗ ꯍꯟꯗꯛꯇꯤ ꯍꯧꯒꯠꯄꯁꯨ ꯈꯔ ꯉꯟꯅ ꯍꯧꯒꯠꯂꯦ
ꯎꯝ
ꯑꯣꯖꯥꯅ ꯇꯨꯝꯕ ꯐꯪꯗ꯭ꯔꯦ
ꯑꯆꯥ ꯑꯩꯕꯨꯗꯤ ꯌꯥꯝ ꯀꯟꯅ ꯊꯦꯡꯕꯒꯤꯗꯤ ꯌꯦꯡꯒꯦ ꯍ꯭ꯔ ꯇꯦꯟ ꯊꯥꯔꯇꯤ ꯑꯗꯨꯋꯥꯏꯗꯅ ꯆꯞ ꯆꯥꯏꯌꯦꯕ ꯍꯦꯡꯛ ꯐꯥꯎꯋꯦ ꯅꯨꯡꯉꯥꯏꯕ ꯉꯝꯗ꯭ꯔꯦ ꯎꯝ ꯑꯗꯨ ꯌꯦꯡꯗꯦ ꯍꯥꯟꯅ ꯑꯌꯨꯛ ꯍꯥꯟꯅ ꯍꯧꯒꯠ ꯍꯥꯏꯗꯤ ꯉꯍꯂꯦ ꯅꯕ ꯀꯣ
ꯎꯝ
ꯑꯩꯗꯒꯤ
ꯍꯣꯏ ꯁꯦ ꯌꯥꯝ ꯁꯣꯟꯈ꯭ꯔꯅꯤ ꯁꯤ ꯋꯥꯔꯜ ꯀꯞꯁꯦ ꯀꯨꯏꯈ꯭ꯔꯗꯤ
ꯌꯨꯝꯗ ꯂꯩꯕ꯭ꯔꯥ ꯃꯄꯥꯟꯗ ꯂꯩꯕ꯭ꯔꯥꯅ
ꯌꯨꯝ ꯌꯨꯝꯗ ꯂꯩꯔ
ꯑꯣꯝ
ꯅꯪꯗꯌꯥ
ꯂꯑꯌꯦꯦ
ꯎꯝꯝ ꯌꯨꯝ ꯍꯥꯏꯗꯤ ꯈꯨꯟꯗ꯭ꯔꯥꯟ ꯑꯗꯨꯕꯤꯅ ꯎꯝ ꯑꯁꯤ ꯑꯗꯨꯝ ꯂꯩꯌꯦ ꯑꯗꯨꯝ
ꯑꯣ
ꯑ
ꯈꯨꯨꯜꯗꯗꯤ ꯂꯩꯇꯦ ꯑꯁ ꯀꯔꯤꯁꯨ ꯇꯥꯎꯔꯦꯗ ꯍꯟꯗꯥꯡꯗꯤ ꯑꯗꯨꯝ ꯄꯤꯗ ꯂꯌꯦ
ꯑꯔꯤꯂ ꯀꯣꯂꯦꯖ ꯀꯩꯀꯥꯗꯨꯗ ꯂꯣꯏ ꯂꯣꯏꯈ꯭ꯔꯦ ꯑꯆꯥ
ꯥꯛꯇ ꯑꯗꯨꯝ ꯐꯗ ꯂꯌꯦꯦ
ꯎꯝ ꯑꯗꯨ ꯃꯁꯇꯔꯒꯨꯝꯕ ꯑꯗꯨ ꯑꯗꯥꯒ ꯈꯔ
ꯇꯝꯅꯤꯡꯗ꯭ꯔꯦꯗ
ꯀꯩꯗ ꯀꯩꯔ
ꯂꯥꯏꯔꯤꯛ ꯄꯥꯕ ꯇꯥꯟꯈ꯭ꯔꯦ
ꯒ꯭ꯔꯦꯖꯨꯌꯦꯦꯁꯟ ꯄꯨꯅ ꯐꯈ꯭ꯔꯦꯕ ꯑꯩꯁꯨ ꯇꯧꯗꯦꯗ ꯑꯩꯈꯣꯏꯁꯨ ꯒ꯭ꯔꯦꯖꯌꯦꯦꯁꯟ ꯀꯩꯀꯥ ꯂꯣꯏꯕ ꯃꯥꯁꯇꯔꯗꯤ ꯇꯧꯗ꯭ꯔꯦꯔ
ꯑꯣ ꯆꯍꯤ ꯀꯌꯥꯗꯣ ꯂꯣꯏꯕ꯭ꯔꯥ ꯅꯪꯒꯤ
ꯅꯪ ꯂꯥꯛꯁꯤꯔ ꯂꯣꯏ ꯍꯥꯏꯕꯀꯣ ꯑꯗꯨꯗꯤ ꯑꯩꯈꯣꯏꯅꯗꯤ ꯇꯨ ꯊꯥꯎꯖꯟ ꯇ꯭ꯋꯦꯟꯇꯤ ꯊ꯭ꯔꯤꯒꯤ ꯕꯦꯠꯁꯅꯦꯗ
ꯑꯗꯨꯗꯤ ꯀ꯭ꯂꯥꯁ ꯁꯤꯅꯤꯌꯔ ꯑꯣꯏꯔꯀꯦꯅꯈꯣꯏꯗꯒꯤ
ꯍꯣꯏ ꯊꯥꯎꯟ ꯄ꯭ꯔꯤꯟꯁꯗ ꯂꯣꯏꯕ ꯒꯦꯝꯗ
ꯑꯣ ꯆꯥꯛ ꯃꯥꯟꯅ ꯍꯥꯏꯅ ꯑꯗꯨꯗꯤ ꯀꯣ
ꯑꯣ ꯅꯣꯏ ꯗꯦꯝꯅ ꯀꯔꯝꯕ ꯏꯁꯇ꯭ꯔꯤꯝꯅꯤꯅ
ꯁꯣꯁꯤꯣꯂꯣꯖꯤ ꯑꯔꯠꯁꯅꯦ
ꯑꯆꯥ ꯎꯝꯝꯝ ꯈꯣꯏꯂꯦ ꯕꯤꯕꯤ ꯑꯦ
ꯑꯩꯈꯣꯏ ꯇꯨ ꯊꯥꯎꯖꯟ ꯇ꯭ꯋꯦꯟꯇꯤ ꯇꯨꯗꯅꯦ ꯂꯥꯛꯄꯗꯣ
ꯅꯣꯏ ꯇꯨ ꯊꯥꯎꯖꯟ ꯇ꯭ꯋꯦꯟꯇꯤ ꯇꯨꯗ ꯂꯥꯛꯑꯦ ꯍꯥꯏꯕ ꯅꯣꯏꯅ ꯑꯣ ꯑꯗꯨꯗꯤ ꯅꯣꯏꯁꯦ ꯑ ꯆꯍꯤ ꯃꯔꯤ ꯃꯔꯤ ꯑꯣꯏꯕꯩꯀꯣ ꯑꯗꯨ ꯃꯔꯤ ꯄꯨꯂꯞ ꯇꯝꯕ꯭ꯔꯥ ꯂꯥꯛꯁꯦꯂꯣꯏꯦ ꯍꯥꯏꯕꯁꯦ
ꯄꯥꯡꯅꯤꯡꯅꯕꯒꯤꯇꯨꯝ ꯇꯣꯛꯈ꯭ꯔꯕ ꯇꯥꯝꯗ꯭ꯔꯁꯨ ꯌꯥꯔꯦ
ꯎꯝ ꯎꯝ
ꯃꯤ ꯈꯔꯗꯤ ꯇꯝꯃꯦ ꯑꯁ ꯑꯗꯨ ꯑꯣꯏꯔꯁꯨ ꯃꯤ ꯌꯥꯝꯗꯦꯕ ꯇꯝꯕꯗꯣ ꯑꯗꯨ ꯑꯦꯄꯥꯔꯠꯃꯦꯟꯗ ꯇꯔꯥ ꯀꯨꯟ ꯑꯗꯨ ꯈꯛꯇꯕ ꯑꯣꯏꯕ ꯃꯥꯜꯂꯦ
ꯎꯝ ꯎꯝ ꯑ ꯑꯩꯈꯣꯏ ꯑꯩꯈꯣꯏꯒꯤ ꯕꯦꯠꯁꯇꯨꯅ ꯑꯩꯈꯣꯏꯅꯗꯤ ꯍꯧꯖꯤꯛꯀꯤ ꯁꯤ ꯕꯤ ꯁꯤ ꯑꯦꯁꯅꯦꯕ ꯑꯩꯈꯣꯏꯒꯤ ꯑꯗ ꯁꯤ ꯕꯤ ꯁꯤ ꯑꯦꯁ ꯆꯍꯤ ꯑꯍꯨꯝ ꯑꯩꯈꯣꯏꯅ ꯂꯥꯁꯅꯦꯕ ꯑꯩꯈꯣꯏꯒꯤ ꯃꯊꯪꯗꯒꯤꯗꯤ ꯆꯍꯤ ꯃꯔꯤ ꯃꯔꯤ ꯂꯣꯏ ꯑꯣꯏꯈ꯭ꯔꯕꯅꯦ ꯎꯝ
ꯇꯝꯅꯤꯡꯗ꯭ꯔꯦꯗ ꯂꯔꯤꯄꯣ ꯄꯁꯨ ꯄꯅꯤꯡꯗꯦ ꯑꯦꯛꯖꯥꯝ ꯃꯇꯗ ꯌꯥꯝ ꯏꯁꯇ꯭ꯔꯦ ꯑꯣꯏꯕ ꯗꯤ ꯀꯔꯗꯤ ꯐꯥꯔꯗꯕꯅ ꯈꯥꯟꯅꯤꯅꯦ
ꯑꯦꯖꯝ ꯇ ꯈ ꯍꯥꯏꯁꯤꯒꯣ ꯑꯕ ꯍꯣꯏ ꯍꯣꯏ ꯀ꯭ꯂꯥꯁ ꯂꯧꯕ ꯃꯇꯝꯗ ꯑꯃꯁꯨ ꯊꯧꯁꯥꯗꯕꯅꯦ
ꯑꯁ ꯃꯣꯏ ꯃꯣꯏꯒꯤ ꯀ꯭ꯂꯥꯁ ꯂꯧꯕꯗꯣ ꯑꯩꯈꯣꯏꯗ ꯒ꯭ꯟ ꯇꯥꯗꯣꯏꯗ ꯃꯣꯏꯒꯤ ꯃꯣꯏꯅ ꯂꯥꯎꯕ ꯃꯑꯣꯡꯗꯣ
ꯎꯝ ꯎꯝ
ꯐꯖꯍꯟ ꯇꯥꯔꯁꯨ ꯑꯗꯨꯝ ꯇꯨꯝꯅꯤꯡꯕꯅꯦ ꯑꯗꯨꯒꯤ ꯄꯥꯛ ꯆꯠꯇꯕꯅꯦ ꯀ꯭ꯂꯥꯁꯇꯣ
ꯁꯤꯂꯦꯕꯁꯁꯨ ꯐꯖꯅ ꯂꯩꯇꯕꯅꯦꯕ ꯂꯨꯔꯤꯕꯁꯦ ꯁꯤꯂꯦꯕꯁ ꯂꯩꯔꯦ ꯍꯥꯏꯕꯗꯤ ꯑꯩꯈꯣꯏꯒꯤ ꯁꯤ ꯕꯤ ꯁꯤ ꯑꯦꯁ ꯑꯣꯟꯈꯤꯕꯗꯒꯤꯀꯣ ꯑꯩꯈꯣꯏꯒꯤ ꯕꯦꯁꯁꯤꯁꯨ ꯁꯤꯂꯦꯕꯁꯇꯣ ꯎꯝ ꯑꯣꯖꯥꯅ ꯑꯗꯨꯝ ꯁꯦꯝꯅꯤꯡꯕ ꯑꯗꯨꯝ ꯃꯑꯣꯡꯗ ꯂꯣꯏ ꯂꯩꯈ꯭ꯔꯕꯅꯦꯕ ꯐꯤꯛꯁ ꯑꯣꯏꯕ ꯂꯩꯇꯦꯕ ꯃꯣꯏꯅ ꯇꯥꯛꯄ ꯇꯣꯄꯤꯛꯇꯨꯅ ꯂꯣꯏ ꯁꯤꯂꯦꯕꯁ ꯁꯥꯒꯗꯧꯕ ꯂꯥꯁꯇ
ꯎꯝ
ꯑꯗꯨꯒꯤ ꯐꯔꯛ ꯈꯔ ꯇꯥꯕꯅꯤꯅ ꯏꯔꯥꯡꯁꯨ ꯂꯩꯕ
ꯀꯔꯤꯕ
ꯏꯔꯥꯡꯁꯨ ꯀꯣꯔꯣꯅꯥꯒꯨꯝꯕ ꯆꯞ ꯆꯥꯕꯒꯤꯀꯣ ꯑꯩꯈꯣꯏ ꯕꯦꯠꯁꯤꯡꯗꯣ ꯑꯗꯣ ꯑꯗꯨꯒꯤ
ꯍꯣꯏ ꯀꯣꯔꯣꯅꯥ ꯍꯕꯗꯣ ꯑꯩꯈꯣꯏ ꯀ꯭ꯂꯥꯁ ꯇꯦꯟ ꯑꯦꯛꯖꯥꯝ ꯍꯦꯛ ꯂꯣꯏꯕꯒ ꯑꯦꯖꯝ ꯑꯦꯦ ꯂꯣꯏꯕꯒ ꯍꯥꯎ ꯀꯩꯗ ꯁꯤ ꯕꯤ ꯑꯦꯁ ꯏ ꯈ꯭ꯋꯥꯏꯗꯒꯤ ꯑꯦꯛꯖꯥꯝ ꯊꯥꯕ ꯂꯣꯏꯗ꯭ꯔꯕꯅꯦ ꯑꯩꯈꯣꯏ ꯏꯗꯤ ꯄꯨꯔꯣ ꯕꯣꯠ ꯑꯣꯏꯕꯅ ꯀ꯭ꯂꯥꯁ ꯇꯦꯟꯗꯤ ꯑꯗꯨ ꯂꯣꯏꯈꯦ ꯑꯩꯣꯏꯗꯤ ꯑꯦꯛꯖꯝ
ꯅꯣꯏꯗꯤ ꯊꯥꯕ ꯂꯣꯏꯈ꯭ꯔꯕ ꯀꯥꯟꯗ ꯑꯣꯏꯕꯀꯣ
ꯍ ꯀꯅ ꯍꯦꯛ ꯂꯣꯏꯦ ꯇꯉꯥ ꯑꯁ ꯋꯥꯟ ꯋꯤꯛ ꯋꯤꯗꯤꯟ ꯋꯥꯟ ꯋꯤꯛꯇ ꯑꯣꯏꯔꯝꯕ ꯌꯥꯏꯗ ꯀꯣꯔꯣꯅꯥ ꯍꯥꯎꯔꯒ ꯁꯛꯇꯤ ꯂꯣꯏ ꯊꯥꯕꯗꯣ
ꯎꯝ ꯎꯝ ꯐꯣꯏꯔ ꯑꯩꯈꯣꯏꯗꯤ ꯇꯨꯋꯦꯜꯐꯅꯦꯕ ꯑꯩꯈꯣꯏꯅ ꯑꯩꯈꯣꯏ ꯑꯗꯨ ꯃꯇꯝꯗꯣ ꯑꯗꯨꯒꯤ ꯇꯨꯋꯦꯜꯐꯁꯨ ꯊꯥꯍꯟꯗ꯭ꯔꯕ ꯑꯩꯈꯣꯏꯅꯗꯤ ꯀꯣꯔꯣꯅꯥꯅ ꯂꯣꯏ ꯄꯥꯁ ꯇꯧꯍꯟꯈ꯭ꯔꯕ ꯍꯥꯏꯕ ꯇꯥꯔꯦ
ꯑꯣ
ꯑꯗꯨ ꯀ꯭ꯂꯥꯁꯁꯨ ꯂꯧꯗ꯭ꯔꯕꯀꯣ ꯇꯨꯌꯦꯜꯞ ꯀꯩꯀꯥꯁꯦ ꯒ꯭ꯌꯥꯟ ꯃꯦꯟ ꯇꯥꯍꯧꯕ ꯖꯥꯠ ꯅꯠꯇꯦꯗ
ꯑꯗꯨꯅꯦ ꯁꯤ ꯀꯣꯔꯣꯅꯥ ꯂꯥꯛꯈ꯭ꯔꯕꯒꯤ ꯂꯥꯏꯔꯤꯛꯁꯦ ꯄꯥꯅꯤꯡꯗ꯭ꯔꯦꯕ ꯍꯛꯖ ꯀꯨꯀꯥ ꯅꯉꯒ ꯕꯔꯅꯦ
ꯇ꯭ꯋꯦꯜꯊ ꯇꯨꯌꯦꯦꯜ ꯇꯨꯋꯦꯜꯞꯁꯦ ꯇꯪꯈꯥꯏꯒꯨꯝꯕꯁꯨ ꯁꯨꯗꯕ ꯃꯥꯜꯂꯦ ꯂꯧꯕꯗꯣ ꯀ꯭ꯂꯥꯁꯇꯤ ꯂꯧꯧꯗ꯭ꯔꯦꯕ ꯇꯨꯋꯦꯜ ꯄꯨꯂꯞ ꯑꯗꯨꯗ ꯑꯦꯛꯖꯥꯝ ꯊꯥꯔꯝꯗꯥꯏꯐꯥꯎꯗꯤ ꯅꯛꯂꯛꯈ꯭ꯔꯕꯅꯦꯕ ꯑꯗꯨꯁꯨ ꯎꯄꯥꯏ ꯂꯩꯇ꯭ꯔꯦ ꯑꯗꯨꯝ ꯊꯥꯁꯨ ꯊꯥꯈꯤꯗ꯭ꯔꯦ ꯂꯥꯏꯔꯤꯛꯁꯨ ꯍꯩꯍꯧꯗ꯭ꯔꯦ ꯍ
ꯍꯥꯏꯣꯏꯗꯤ ꯌꯨꯝꯗ ꯑꯦꯂꯚꯦꯟ ꯇꯨꯋꯦꯜꯐ ꯇꯝꯕꯅꯤꯅ ꯀ꯭ꯂꯥꯁꯗꯤ ꯑꯗꯨꯅꯤ ꯆꯠꯇꯗꯤ ꯆꯠꯇ꯭ꯔꯦꯗ ꯐꯖꯥꯅꯗꯤ ꯆꯠꯇꯦ ꯑꯗꯨ ꯑꯣꯏꯔꯁꯨ
ꯑꯝ ꯎꯝ
ꯂꯩꯕꯦꯟꯗ ꯀꯥꯔꯟ ꯇꯧꯔꯒ ꯑꯣꯖꯥꯁꯤꯡꯅ ꯁꯦꯂꯦꯛꯁꯟ ꯇꯧꯕ ꯑꯗꯨ ꯇꯪꯈꯥꯏꯗꯤ ꯐꯦꯜꯦꯜ ꯇꯥꯎꯕꯅꯦ ꯂꯦꯕꯦꯟꯗꯁꯨ ꯀꯣꯔꯣꯅꯥꯒꯤ ꯃꯇꯝꯗ ꯁꯦꯂꯦꯛꯁꯟ ꯇꯧꯕ ꯋꯥꯅꯤꯅ ꯃꯣꯏꯁꯨ
ꯀꯩ ꯀꯩ ꯀꯩ ꯁ꯭ꯀꯨꯜ ꯑꯣꯏꯕꯤꯔ
ꯑꯦꯅꯤ ꯀꯤꯗꯣ
ꯍꯥꯥ
ꯇ꯭ꯔꯤꯅꯤꯇꯤ ꯍꯔ ꯄꯨꯅ
ꯑꯣ ꯑꯣ ꯑꯆꯥ ꯑꯆꯥ ꯑꯩꯈꯣꯏꯁꯤ ꯏꯝꯐꯥꯜ ꯑꯃꯨꯛ ꯑꯣꯏꯕ ꯑꯦꯂꯚꯦꯟ ꯇꯨꯋꯜꯐꯇꯣ ꯁꯤ ꯑꯃꯨꯛ ꯇꯦꯟ ꯇꯋꯠꯇ ꯑꯣꯏꯕ
ꯎꯝ ꯀꯥꯔꯥꯟ ꯇꯧꯕꯅꯤꯗ ꯃꯣꯏꯗꯣ
ꯎꯝ
ꯀꯣ ꯑꯇꯣꯞꯄꯁꯤꯡꯗꯤ ꯑꯦꯛꯖꯥꯝ ꯊꯥꯗꯕꯅꯦꯕ ꯑꯗꯣ ꯑꯩꯈꯣꯏꯅ ꯁꯦꯂꯦꯛꯁꯟ ꯇꯧꯁꯤꯟꯕ
ꯑꯟꯑꯣꯗꯤꯕꯜ
ꯃꯤ ꯌꯥꯝ ꯁꯦꯜ ꯇꯥꯎꯕꯒꯤ ꯑꯁ ꯅꯨꯡꯉꯥꯏꯇꯕꯅꯦ ꯅꯨꯡꯁꯤꯅꯤ ꯅꯨꯡꯁꯤꯕꯅꯦꯃꯣꯏꯕꯣ
ꯎꯝ ꯑꯥꯏ ꯁꯤꯗ ꯂꯩꯕ ꯍꯧꯖꯤꯛꯀꯤ ꯀꯩꯅꯣ ꯑ ꯑꯦꯛꯖꯥꯝꯒꯨꯝꯕ ꯀꯩ ꯀꯥ ꯄ꯭ꯔꯤꯄꯦꯌꯔ ꯇꯧꯅꯤꯡꯉꯥꯏ ꯉꯥꯏ ꯈꯣꯠꯅꯤꯡꯉꯥꯏ ꯈꯔ ꯂꯩꯗꯅ ꯑꯗꯨꯒꯨꯝꯕꯗꯤ ꯀꯃꯥꯏ ꯀꯃꯥꯏ ꯇꯧꯔꯤꯒꯦ
ꯔꯦꯗ
ꯑꯦꯛꯖꯥꯝꯒ ꯊꯥꯅꯤꯡꯗ꯭ꯔꯕ
ꯂꯩꯗꯤ ꯄꯥꯅꯤꯡꯗꯝꯅꯤꯅ
ꯄ ꯀꯅ ꯄ꯭ꯂꯥꯟ ꯂꯩ ꯂꯩ ꯂꯩꯔꯤꯛ ꯄꯥꯕ ꯈꯔ ꯈꯔ ꯌꯥꯏ ꯍꯥꯏꯕꯁꯨ ꯂꯩꯇꯦꯔ ꯄꯥꯗ꯭ꯔꯁꯨ ꯃꯈꯥꯡ ꯁꯤꯀꯤ ꯇꯣꯡꯉꯥꯟ ꯇꯣꯉꯥꯟꯕ ꯂꯩꯔꯥꯡ ꯃꯅꯤꯗ ꯈ꯭ꯔꯥ
ꯄꯥꯗꯔꯔꯤ ꯑꯦꯖꯝꯗꯤ ꯂꯨꯋꯦꯍꯦ ꯆꯍꯤ ꯆꯍꯤꯒꯤ ꯃꯣꯏꯒꯤ ꯀꯣꯏꯁꯟꯗꯣ ꯑꯗꯨꯝ ꯂꯨ ꯂꯨꯈ꯭ꯔꯦꯕ
ꯍꯣ ꯍꯣꯏ ꯆꯨꯝꯃꯦ ꯆꯨꯝꯃꯦ ꯍꯣꯏ
ꯄꯥꯗ꯭ꯔꯗꯤ ꯉꯜꯗꯦꯗ ꯃꯤ ꯑꯉꯥꯡꯁꯤꯡꯁꯨ ꯑꯍꯥꯏꯕ ꯑꯗꯨꯝ ꯊꯣꯛꯑꯦꯅ ꯆꯍꯤ ꯆꯍꯤꯗ ꯑꯗꯨꯒꯤ
ꯆꯨꯝꯃꯦ ꯆꯨꯝꯃꯦ ꯍꯣꯏ ꯄ꯭ꯔꯤꯄꯦꯌꯔ ꯇꯧꯕ ꯋꯥꯠꯄ ꯋꯥꯠꯂꯗꯤꯀꯣ ꯍꯥꯏꯕ ꯋꯥꯗꯅꯤ ꯑꯟꯑꯣꯗꯤꯕꯜ
ꯅꯪꯗꯤ ꯀꯨꯆꯤꯡꯒꯨꯝꯕ ꯂꯧꯕ꯭ꯔꯥ ꯁꯤꯗ
ꯎꯝꯍꯝ ꯑꯩ ꯑꯦꯛꯖꯥꯝꯒꯨꯝꯕꯗꯤ ꯄ꯭ꯔꯤꯄꯦꯌꯔ ꯇꯧꯗ꯭ꯔꯦ ꯄꯔꯁꯅꯦꯜ ꯑꯗꯨꯝ ꯍꯣꯏ ꯑꯟꯑꯣꯗꯤꯕꯜ
ꯑꯟꯑꯣꯗꯤꯕꯜ
ꯑꯦꯛꯖꯥꯝꯒꯨꯝꯕꯒꯤꯗꯤ ꯄ꯭ꯔꯤꯄꯦꯌꯔ ꯇꯧꯗ꯭ꯔꯦ ꯑꯩꯕꯨꯗꯤ
ꯑꯣ
ꯈꯪꯗꯦ ꯄꯔꯁꯅꯦꯜ ꯃꯇꯝ ꯈꯔ ꯄꯤꯕ ꯌꯦꯡꯒꯦ
ꯑꯣꯐꯤꯁꯔ ꯅꯠꯇ꯭ꯔꯁꯨ ꯌꯦꯡꯕ ꯌꯥꯌꯦꯗ ꯀꯥꯏꯗꯦ
ꯑꯣꯞꯁꯟ ꯑꯇꯩ ꯊꯤꯕ ꯌꯦꯡꯒꯦ ꯑꯦꯛꯖꯥꯝꯅꯨꯡꯁꯤꯡꯟꯁꯤꯗꯤ ꯈꯔ ꯑꯩꯈꯣꯏꯁꯦ ꯑꯝ ꯕꯦꯁꯤꯛ ꯈꯔ ꯁꯣꯏꯔꯛꯄꯒꯤꯀꯣ ꯕꯦꯁꯤꯛ ꯁꯣꯏꯔꯛꯄ ꯍꯥꯏꯕꯗꯤ ꯏꯂꯚꯦꯟ ꯇꯨꯋꯦꯜꯕ ꯀꯨꯝꯕ ꯃꯇꯝꯗꯨꯗꯒꯤ ꯇꯝꯊꯔꯒꯗꯪ ꯂꯥꯛꯄꯒꯨꯝꯕꯅꯦꯕ
ꯎꯝ
ꯒ꯭ꯔꯦꯖꯨꯑꯌꯦꯁꯟꯒꯨꯝꯕ ꯍꯧꯕꯗꯁꯨ ꯐꯥꯔꯁ ꯏꯌꯥꯔꯒꯨꯝꯕ ꯀꯩꯀꯥꯗꯣ ꯀꯣꯔꯣꯅꯥꯒꯤ ꯀꯥꯔꯟ ꯂꯣꯏ ꯇꯥꯔꯤꯕ
ꯎꯝ ꯑꯗꯨꯗꯨꯒꯁꯤ ꯃꯨꯛ ꯑꯈꯣꯏꯒꯤ ꯂꯥꯟ ꯑꯃꯨꯛ ꯂꯩꯕꯀꯣ
ꯑꯗꯨꯃꯨꯛ ꯀꯟꯇꯤꯅ꯭ꯌꯨ ꯇꯧꯔ ꯌꯥꯗꯦꯕ ꯑꯦꯗꯥꯥꯎꯟ ꯊꯥꯅꯤꯡꯉꯒꯦ ꯎꯝ ꯀꯣꯛ ꯁꯦ ꯈꯔ ꯆꯥꯅꯕ ꯋꯥꯠꯈ꯭ꯔꯦꯕꯀꯣ ꯑꯣꯜꯃꯣꯁ ꯊ꯭ꯔꯤ ꯐꯣꯔ ꯏꯔ ꯂꯦꯞꯇꯣꯏ
ꯎꯝ ꯈꯣꯏꯒꯤ ꯗꯥꯎꯁꯦ ꯐꯥꯕ꯭ꯔꯥ ꯊꯤꯕ꯭ꯔꯥ ꯈꯪꯗ꯭ꯔꯥ
ꯑꯟꯑꯣꯗꯤꯕꯜ
ꯐꯪꯉꯒꯗꯤ ꯑꯣꯏꯗꯤ ꯑꯣꯏꯔꯝꯃꯣꯏꯗ
ꯍ ꯎꯝꯀꯦ ꯈꯔ ꯆꯥꯟꯅꯕ ꯋꯥꯠꯂꯦꯕ ꯑꯗꯨꯒꯤ ꯈꯪꯗꯦ ꯇꯣꯉꯥꯟꯕ ꯑꯣꯞꯁꯟ ꯑꯇꯩ ꯊꯤꯕ ꯌꯦꯡꯉ ꯎꯝ ꯍꯣꯏ ꯍꯣꯏ ꯁꯤꯁꯤꯡꯝ ꯆꯥꯋ ꯆꯣ ꯀꯅꯤꯗ ꯐ ꯇꯥ ꯀꯅꯤ ꯍꯥꯏ
ꯋꯥ ꯁꯤꯔꯂ